ꯎꯝ ꯍꯜꯂꯣ ꯑꯣ ꯇꯠꯈꯤꯕꯒꯤ
ꯑꯗꯨꯅꯤ ꯀꯃꯥꯏ ꯇꯧꯔꯤꯅ ꯑꯗꯨꯝ ꯉꯥꯡ ꯉꯥꯡ ꯉꯥꯡ ꯂꯩꯔꯦ ꯑꯗꯨꯗꯨꯒ
ꯅꯦꯋꯥꯛ ꯅꯦꯋꯥꯛ ꯑꯦꯈꯦꯕꯩ ꯃꯥꯂꯦ ꯅꯦꯠꯋꯥꯛ ꯌꯥꯒꯤꯗꯕꯩ ꯃꯥꯜꯂꯤ
ꯎꯃꫭꯔꫭꯛ ꯑꯅꯤ ꯊꯥꯛꯆꯤꯟꯒꯦ ꯑꯣ ꯀꯪ ꯃꯖꯥ ꯄꯨꯒ ꯍꯥꯏ ꯊꯥꯒ ꯦ ꯎ ꯀꯂꯤꯁꯀꯥꯉꯕꯗ
ꯎꯝ
ꯑ ꯅꯪ ꯍꯕꯨꯅꯤ
ꯀꯩꯅ ꯀꯥꯏ ꯁꯨꯕꯤꯗꯅ
ꯃꯣꯔ ꯎꯃ ꯅꯣꯛꯁ ꯁ꯭ꯀꯨꯜꯗ ꯊꯥꯛꯀꯦ ꯇꯧꯕꯅꯤ
ꯀꯩꯅ ꯇꯨꯡꯣ
ꯇꯧꯏ ꯀꯥꯡꯒꯣ
ꯆꯇꯄꯇ
ꯑꯇꯣꯞꯄꯗꯤ ꯀꯩ ꯈꯣꯡꯒꯣꯏꯅꯣ ꯈꯪꯗꯦꯅ
ꯎꯝ ꯁꯒꯣꯏ ꯊꯥꯎꯅ ꯄꯨꯔꯁ ꯍꯥꯏꯩꯅ
ꯎꯝ ꯉꯁꯥꯏꯒꯤ ꯈꯥꯃꯦꯟ ꯑꯁꯤ ꯊꯣꯡꯕꯁꯨ ꯂꯩꯔꯤꯌꯦ ꯑꯩꯅ ꯐꯅꯌꯥꯝ ꯌꯥꯝꯃꯦꯅ ꯈꯥꯛꯄꯅꯤ ꯉꯔꯥꯡꯗ ꯉꯥ ꯊꯣꯡꯕꯁꯨ ꯂꯩꯕꯅꯤꯅꯅ ꯑꯗꯨ ꯊꯣꯡꯕ ꯊꯣꯡꯕꯁꯨ ꯌꯥꯔꯅꯤ ꯈꯥꯃꯦꯟ ꯊꯣꯡꯕꯁꯨ ꯌꯥꯝ ꯍꯥꯎꯋꯦ ꯍꯥꯏꯕ
ꯍꯣꯏ ꯑꯁꯤꯟꯕꯒꯨꯝꯕ ꯄꯛꯆꯕꯅꯤꯗ
ꯍꯥꯥ
ꯍꯥꯎꯧꯕꯅꯦ ꯑꯩꯈꯣꯏꯗꯤ ꯄꯨꯔꯥ ꯀꯩꯝꯇ ꯍꯥꯞꯄ ꯅꯠꯇꯦꯅꯣꯣ
ꯎꯝ ꯍꯗ ꯎꯝ ꯅꯪ ꯅꯪꯒ ꯄꯣꯔꯛꯑꯕꯅꯤ ꯅꯞꯃꯩꯅꯁꯨ ꯍꯥꯎꯋꯦꯗꯅ ꯅꯪ ꯅꯪꯒ ꯄꯣꯔꯛꯄ ꯅꯛꯃꯩꯅꯁꯨ ꯍꯦꯜꯂꯦꯗꯅ ꯍꯥꯎꯕꯗ
ꯎꯝ
ꯀꯤꯖꯤꯗ꯭ꯔ ꯗꯥꯏꯂꫭꯛꯇꫭ
ꯑꯥꯏꯟ ꯊꯣꯡꯕꯁꯦ ꯍꯣꯏꯗꯤ
ꯍꯥꯎ ꯑꯣꯏꯌꯦ ꯁꯒ ꯍꯥꯎ ꯑꯣꯏꯌꯦ
ꯑꯩꯅ ꯆꯥꯗꯕꯗꯨ ꯅꯣꯏ ꯉꯥ ꯊꯣꯡꯕꯗꯣ
ꯁ ꯄꯥꯛꯁꯗ ꯋꯥ ꯑꯃ ꯃꯅꯤ ꯆꯥ ꯄ ꯁꯥ ꯀꯥꯏꯗ
ꯁꯋꯥ ꯆ ꯂꯩ ꯀ ꯅꯒ ꯑ ꯇꯣꯠꯇꯦꯗꯤ
ꯆꯞ ꯆꯥꯗ ꯑꯩꯌꯥꯝꯅ ꯅꯪꯗꯦ ꯑꯩꯅ ꯄꯤꯖꯗꯕꯒ ꯆꯞ ꯃꯥꯟꯅꯩꯌꯦ
ꯎꯝ ꯆꯥꯅ ꯇꯝꯃꯝꯃ ꯩ ꯃꯥꯜꯂꯗꯤ ꯊꯣꯛ
ꯎꯝ ꯎꯝ
ꯔꯤꯂꯥꯏꯁ ꯇꯧꯔꯔꯣꯏꯗ꯭ꯔꯣ
ꯇꯧꯒꯦ ꯈꯟꯕꯅꯦ ꯉꯁꯤꯁꯦ ꯇꯧꯗꯤ ꯇꯧꯒꯅꯤꯗ ꯉꯔꯥꯡꯁꯨ ꯇꯧꯗ꯭ꯔꯦ ꯉꯅ ꯇꯧꯗ꯭ꯔꯦ ꯁꯨꯝ ꯊꯕꯛ ꯇꯧꯕ ꯍꯨꯃꯥꯡ ꯊꯣꯛꯏꯦꯗꯅ
ꯃꯣꯏ ꯄꯨꯡꯀꯌꯥ ꯄꯨꯡ ꯀꯌꯥꯕꯣꯛ ꯁꯨꯗꫭꯏꯕ ꯁꯨꯕꯗꯦ
ꯅꯨꯃꯤꯠ ꯇꯥꯕꯒꯤ ꯃꯩ ꯍꯥꯟꯕ ꯃꯇꯝꯗꯨꯗꯤ ꯌꯥꯎꯔꯤ ꯃ ꯊꯕꯛ ꯂꯣꯏꯁꯤꯟꯕ
ꯏ ꯀꯥꯏ ꯂꯩ ꯍꯥꯏꯕꯣꯉ ꯁꯤ
ꯉꯔꯥꯡ ꯃꯔꯤ ꯂꯥꯛꯄꯅꯤ ꯉꯥꯡꯗꯨ ꯃꯔꯤ ꯂꯥꯛꯄ ꯉꯁꯤꯗ ꯑꯍꯨꯝ ꯂꯥꯛꯑꯦ
ꯀꯩꯀꯩ ꯁꯨꯔꯤꯔꯤꯅꯣ ꯃꯣꯏꯗꯣ
ꯏꯁꯇꯤꯌꯥꯔ ꯁꯦꯝꯃꯤꯌꯦ ꯉꯁꯤ ꯂꯣꯏꯔꯅꯤ
ꯎꯝ ꯏꯁꯇ꯭ꯌꯦꯔꯗꯤ ꯃꯈꯥ ꯃꯊꯛ ꯍꯦꯛ ꯀꯥꯕꯝꯒꯤꯗꯣ
ꯎꯝ ꯎꯝ ꯎꯝ ꯍꯦꯛ ꯀꯕꯝꯒꯤꯗꯣ
ꯍꯥ ꯆꯗꯤ ꯍꯥꯟꯅꯗꯩ ꯈꯔ ꯁꯦ ꯁꯦꯝ ꯂꯩꯗꯨꯗꯤ
ꯍꯥꯟꯅꯩ ꯂꯩꯇꯦꯗ ꯍꯥꯟꯅꯗꯤ ꯁꯦꯝꯁꯨ ꯁꯦꯝꯗꯅ ꯏꯁꯇ꯭ꯌꯦꯔ ꯀꯐꯝꯗꯤ
ꯐꯣꯟ ꯑꯃꯃꯨꯛ ꯂꯥꯛꯁꯤꯜꯂꯛ ꯑꯅꯤ ꯁꯨꯃꯥꯏꯅ ꯐꯣꯟ ꯂꯥꯛꯄꯁꯤꯗ ꯇꯠꯂꯦ ꯀꯅꯥꯅꯣ ꯈꯪꯗꯦꯕ ꯖꯣꯅꯤ ꯑꯗꯨꯝ ꯐꯣꯟ ꯇꯧꯔꯛꯑꯦ ꯑꯗꯨꯝ ꯄꯥꯏꯌꯨꯀꯣ ꯌꯥꯕ꯭ꯔ ꯌꯦꯡꯒꯤꯀꯣ
ꯄꯥꯏꯔꯨꯔꯅꯨ ꯌꯥꯔꯣꯏ ꯑꯇ ꯃꯥꯡꯉꯅꯤ ꯀꯣꯟꯅ ꯄꯥꯏꯔꯣ ꯌꯥꯔꯣꯏꯕ ꯃꯇꯝ ꯃꯥꯡꯉꯅꯤꯕ
ꯀꯔꯤꯅꯣ ꯈꯪꯗꯦ ꯃꯣꯏꯅ ꯃꯔꯣꯟ ꯑꯃ ꯇꯥꯟ ꯏꯆꯥ ꯆꯥꯗꯦ ꯇꯠꯈ꯭ꯔꯦ ꯇꯠꯈ꯭ꯔꯦ ꯇꯠꯈ꯭ꯔꯦ ꯐꯔꯦ
ꯃꯤꯅꯤꯠ ꯀꯌꯥ ꯐꯥꯒ꯭ꯔꯦ ꯃꯤꯃꯤꯠ ꯃꯔꯤ ꯐꯥꯗ ꯉꯥꯏꯔꯤ ꯑꯃꯨꯛ ꯇꯧꯁꯜꯂꯛ ꯑꯦꯕ ꯃꯣꯏ ꯃꯅꯝ ꯃꯅꯝ ꯇꯧꯕꯁꯦ ꯑꯩꯅ ꯁꯥꯎꯅꯤꯡꯉꯤꯁꯦ ꯃꯦꯟ ꯇꯥꯗꯕ ꯈꯨꯇꯧꯁꯤꯅꯦꯕ ꯑꯩꯅ ꯁꯥꯎꯅꯤꯡꯉꯤꯁꯦ
ꯉꯁꯥꯏ ꯇꯧꯔꯤ ꯀꯩ ꯍꯥꯏꯅꯣ
ꯎꯝ
ꯍꯥ
ꯑ
ꯉꯥꯏ ꯇꯧꯔꯤꯗꯣ ꯀꯩ ꯍꯥꯏꯅꯣꯕ
ꯑꯣ ꯉꯔꯥꯡꯗꯣ ꯊꯣꯃꯥꯁꯅꯦ ꯑꯗꯒꯤ ꯃꯌꯥꯝ ꯀꯟꯐ꯭ꯔꯦꯁ ꯄꯤꯔꯒ ꯏꯕꯥꯅꯤꯁꯨ ꯀꯟꯐ꯭ꯔꯦꯁ ꯄꯤꯔꯒ ꯐꯣꯟ ꯇꯧꯔꯛꯄ ꯗꯩꯗ ꯃꯣꯏꯅ ꯍꯌꯦꯡ ꯁꯒꯣꯜꯁꯦꯟ ꯅꯨꯃꯤꯠꯇꯣ ꯁꯪꯉꯗꯤ ꯑꯩꯈꯣꯏꯈꯩ ꯄꯨꯟꯗꯕꯁꯨ ꯀꯨꯏꯔꯦ ꯀꯗꯥꯏꯗꯅꯣ ꯆꯠꯂꯒ ꯄꯨꯜꯂꯨꯁꯦꯅ ꯍꯥꯏꯕ ꯑꯣ ꯑꯩꯅ ꯑꯩꯗ ꯁꯒꯣꯜꯁꯦꯜ ꯅꯨꯃꯤꯠꯇꯣ ꯑꯩ ꯂꯥꯏ ꯈꯣꯏꯔꯝ ꯆꯠꯇꯣꯏꯅꯦꯅ ꯍꯥꯏꯕ
ꯀꯥꯏꯗ
ꯑꯥ
ꯀꯥꯎ ꯈꯔꯦꯅꯦ
ꯀꯩꯕ
ꯀꯥꯏ ꯖꯒꯥꯅꯦꯕ ꯅꯪ ꯉꯁꯥꯏ ꯆꯠꯅꯤ ꯍꯥꯏꯕꯗꯨ ꯀꯥꯎꯈ꯭ꯔꯦꯅꯦ
ꯂꯥꯏ ꯈꯣꯏꯔꯝꯕ ꯀꯩꯅꯣꯗ ꯀꯥꯜꯂꯤꯃꯥꯏꯗ ꯍꯌꯦꯡ ꯍꯪꯆꯤꯠꯅ ꯑꯃꯨꯛ ꯂꯥꯏꯟꯊꯧꯗ ꯂꯥꯏꯟꯗꯧꯗ ꯑꯃꯨꯛ ꯆꯦꯡ ꯀꯠꯂꯒ ꯈꯦꯔ ꯍꯧꯔꯒ ꯑꯃꯨꯛ ꯈꯣꯏꯔꯝ ꯅꯤꯕ ꯑꯩꯗꯣ ꯑꯩꯩꯗꯣ ꯗꯣꯁꯥ ꯌꯥꯝ ꯄꯥꯡꯗꯦ ꯍꯥꯏꯕ ꯊꯥ ꯇꯔꯥꯁꯦ ꯊꯥ ꯇꯔꯥ ꯋꯥꯠꯂꯤꯌꯦ ꯑꯩꯒꯤ ꯗꯁꯥꯥꯁꯦ
ꯀꯅꯥ ꯌꯦꯡꯏ
ꯀꯨꯊꯤ ꯌꯦꯡꯉꯨ ꯕꯅꯤꯗ
ꯀꯅꯥ ꯌꯦꯡꯉꯨꯏ ꯅꯣꯕ
ꯃꯃꯤꯒ ꯗꯗꯥ ꯆꯠꯂ ꯌꯦꯡꯉꯨꯕꯅꯦ
ꯀꯥꯏ ꯖꯒꯥꯗꯅꯣ
ꯑ ꯅꯤꯉꯣꯝ ꯊꯣꯡꯖꯥꯎ ꯀꯩꯅꯣ ꯀꯩꯕ ꯅꯤꯡꯉꯣꯜ ꯊꯣꯡꯖꯥꯎ ꯅꯇꯦ ꯀꯩꯌꯦꯕ ꯈꯣꯏꯅꯪ ꯐꯩꯏꯗꯦꯛꯄꯤꯗ
ꯑꯩꯗꯤ ꯀꯩꯅꯣꯒꯨꯝꯕ ꯌꯦꯡꯕꯁꯦ ꯊꯥꯖꯗꯦꯅꯦ ꯍꯥꯏꯗꯤ ꯕꯥꯝꯃꯣꯟ ꯒꯨꯝꯕ ꯂꯩꯅ ꯆꯛ ꯆꯛ ꯊꯤꯜꯂꯒ ꯌꯦꯡꯕ ꯂꯩꯅ
ꯑꯝ
ꯃꯩꯇꯩꯒꯨꯝꯕ ꯀꯩꯅꯣꯝ ꯇꯧꯔ ꯌꯦꯡꯉ
ꯎꯝ
ꯑ ꯌꯦꯡꯕꯨ ꯌꯦꯡꯉꯣ ꯀꯩꯅꯣꯝ ꯍꯥꯏꯔꯛ ꯑꯦꯅꯦ
ꯑꯗꯣ ꯍꯥꯏꯗꯕꯗꯣ ꯐꯠꯇꯤꯌꯦ
ꯎꯝ
ꯗꯁꯥꯒ ꯑꯃꯇ ꯂꯩꯇꯦ ꯍꯥꯏꯕꯁꯦ ꯐꯠꯇꯦꯌꯦ
ꯀꯔꯤꯗ ꯐꯝꯃꯦꯅ ꯊꯝꯕꯤ
ꯀꯩꯗ ꯐꯝꯃꯦ ꯍꯥꯏꯕ꯭ꯔ ꯀꯩꯅꯣꯝ ꯍꯥꯏꯕꯅꯦ ꯑꯩꯁꯨ ꯅꯣꯡꯁꯥ ꯍꯥꯏꯕ꯭ꯔꯥ ꯀꯩ ꯍꯥꯏꯕ꯭ꯔꯥ
ꯑꯩꯁꯨ ꯑꯝꯇ ꯌꯦꯡꯒꯦ ꯇꯧꯕꯅꯤ ꯁꯨꯝ ꯀꯩꯅꯣ ꯇꯧ ꯍꯥꯏꯔꯛ ꯀꯅꯤꯅ ꯇꯟꯕꯒꯤꯀꯣ
ꯎꯝ
ꯕꯨ ꯌꯦꯡꯉꯨꯔꯗꯤ ꯑꯗꯨꯝ ꯍꯥꯏ ꯕꯨꯗ ꯍꯥꯏꯕꯅꯤ ꯑꯗꯨꯕꯨꯗꯤ ꯃꯔꯝ ꯂꯩꯇ꯭ꯔꯗꯤ ꯐꯪꯍꯥꯏ ꯍꯥꯏ ꯌꯥꯄꯣꯟꯇꯦꯗ ꯃꯣꯏꯁꯨ ꯑ
ꯁꯥꯏ ꯍꯦ ꯐꯖꯅ ꯃꯩ ꯂꯩꯕ
ꯃꯩ ꯂꯥꯛꯇ꯭ꯔꯤꯌꯦ
ꯃꯤꯁ ꯂꯩꯕ ꯁꯥꯍꯦꯕ
ꯎꯝ ꯑꯩꯗꯤ ꯃꯩ ꯂꯥꯛꯇꯦ ꯇꯥꯔꯨꯔꯦ
ꯍꯜꯂꯣ ꯕꯦꯕꯤ ꯀꯩꯗꯧꯔꯤꯅꯣ ꯁꯥꯏ ꯁꯥꯏ ꯁꯥꯏ ꯐꯖꯅ ꯁꯥꯏ
ꯎꯝ
ꯋꯥꯇꯤꯟꯗꯤ ꯍꯧꯗ꯭ꯔꯕ
ꯅꯅꯦ ꯇꯧꯕꯒꯤ ꯄꯨꯁꯥ ꯁꯥ ꯂꯩꯔꯝꯃꯦ
ꯑꯩꯉꯣꯟꯗ ꯌꯥꯝ ꯍꯧꯅ ꯇꯥꯏꯌꯦ ꯂꯥꯎꯗ ꯏꯁꯄꯤꯀꯔ ꯊꯥꯕꯩ ꯃꯥꯏꯅ ꯍꯧꯅ ꯇꯥ
ꯁ ꯍꯥꯏꯅꯣ
ꯑꯆꯥꯄꯣꯠ ꯍꯧꯗꯔꯕ
ꯍꯧꯗ꯭ꯔꯤ꯫ ꯆꯥꯄꯣꯠ ꯍꯧꯕꯅꯁꯨ ꯃꯨꯟꯃꯟꯗꯅ
ꯅꯪꯅ ꯇꯧ ꯍꯥꯏ ꯃꯔꯨꯛ ꯑꯝ ꯆꯠꯇꯔꯕ
ꯃꯔꯨꯝ ꯀꯣꯛꯑꯒ ꯆꯥꯒ꯭ꯔꯦꯃꯤ
ꯇꯦ ꯃꯔꯨꯞ ꯈꯣꯝꯕ ꯍꯪꯕꯅꯤꯗ ꯗꯦꯂꯤ ꯀꯂꯦꯛꯁꯟ꯫
ꯈꯣꯝꯃꯦ ꯀꯩꯗꯧꯅꯤ ꯂꯨꯄꯥ ꯆꯍꯨꯝ ꯆꯥꯝꯕꯔ꯭ꯤ ꯈꯛ ꯈꯣꯝꯃꯒ
ꯃꯩ ꯃꯨꯠꯈ꯭ꯔꯦ ꯅꯥꯀꯟ ꯅꯥꯝ ꯃꯩ ꯃꯨꯠꯈ꯭ꯔꯦ ꯑꯩꯈꯣꯏ ꯏ ꯅꯥꯀꯜ ꯅꯥꯝꯃ ꯃꯨꯠꯂ ꯅꯥꯀꯟ ꯑꯝ ꯂꯥꯛꯏꯅꯦ ꯃꯩꯖꯤꯕꯣ꯫
ꯎꯝ꯫
ꯑꯈꯣꯏ ꯏꯟꯗꯣꯝꯆꯍꯣꯏ ꯂꯛꯄ ꯑꯈꯣꯏꯗꯤ ꯃꯨꯠꯈꯔ꯭ꯤꯕ꯫
ꯏꯃꯥ
ꯅꯣꯛꯅꯤꯡꯗ꯭ꯔꯣ ꯌꯥꯝꯅ ꯃꯩꯗꯣ ꯃꯤꯇꯔ ꯇꯣꯉꯥꯟ ꯇꯣꯉꯥꯟ ꯄꯥꯟꯕꯒꯤ ꯂꯥꯏꯟ ꯃꯅꯥꯗꯕꯗꯅꯤ ꯋꯦꯌꯔ ꯀꯅꯦꯛꯁꯟꯒꯨꯝꯕ ꯇꯧꯕ ꯂꯣꯏ ꯑꯃ ꯁꯣꯏꯕ꯭ꯔ ꯌꯦꯡꯉꯨ ꯍꯩ ꯐꯨꯠꯂꯦ ꯐꯨꯠꯂꯦ ꯍꯨꯃꯥꯡꯅ ꯀꯥꯏꯅꯣ ꯀꯥꯏꯗꯨꯕꯨ ꯇꯂꯥꯏꯈꯨꯝꯕꯤ ꯆꯨꯅꯤꯅꯦ ꯀꯨꯝꯟꯗꯔꯣ꯫
ꯃꯤ ꯇꯔꯥ ꯍꯦꯜꯂꯦ꯫
ꯊꯝꯃꯣ ꯑꯃꯨꯛ ꯇꯧꯔꯛꯀꯦ ꯑꯣ ꯀꯣꯟꯅ ꯇꯧꯔꯛꯑꯒꯦ ꯊꯕꯛ ꯇꯧꯒꯦ
ꯊꯝꯃꯣ ꯌꯥꯔꯦ ꯃꯤꯅꯤꯠ ꯇꯔꯥ ꯍꯦꯂꯦ꯫ ꯑꯅ ꯇꯥꯕ꯭ꯔꯣ